ꯇꯍꯥꯎ ꯗ꯭ꯔꯦꯍꯦ
ꯑꯦ ꯀꯩꯅꫭ ꯅꯪ ꯐꯣꯟ ꯇꯧꯔꯒ ꯄꯥꯏꯗꯕꯤꯒ ꯇꯧꯋꯤꯅꯦ
ꯍꯥꯏꯐꯦꯠꯇꯪ ꯃꯥꯡꯉꯨꯖꯦ
ꯑꯣ
ꯎꯍꯨꯝ
ꯑꯣ ꯇꯧꯁꯤꯜꯂꯛꯑꯣꯗꯣ ꯅꯪꯅ ꯇꯧꯗꯧꯕꯗꯣ ꯑꯗꯨ ꯅꯪꯒꯤ ꯀꯣꯂꯦꯖꯀꯤ ꯑꯦꯡꯖꯥꯝ ꯅꯨꯡꯖꯥꯝꯅ ꯀꯃꯥꯏꯅ ꯇꯧꯗꫭꯏꯕ
ꯀꯣꯂꯦꯖꯀꯤ ꯐꯥꯔꯁ ꯁꯦꯃꯤꯁꯇꯔ ꯑꯦꯛꯖꯥꯝ ꯑꯗꯨꯝ ꯉꯥꯏꯈꯤ ꯁꯦꯀꯦꯟ ꯁꯦꯃꯤꯁꯇꯔ ꯀꯥꯕ ꯍꯧꯔꯝꯃꯒ ꯀꯥꯗ꯭ꯔꯦ
ꯑꯗꯨꯗꯤ ꯈꯔ ꯃꯥꯔꯛꯇꯣ ꯈꯔ ꯐꯪꯉꯒ ꯍꯌꯦꯡ ꯀꯩꯅꯣ ꯄꯣꯖꯤꯁꯟ ꯌꯥꯎꯅꯕ ꯇꯧꯔꯣꯅꯦ
ꯀꯁ ꯃꯅꯤ ꯅ ꯑ
ꯒꯣꯜ ꯃꯦꯗꯜꯗꯨ ꯌꯥꯟꯅꯕ
ꯎꯝ ꯄꯛꯆꫭꯏ ꯗ꯭ꯔꯅꯦ ꯅꯅꯥꯎꯗ ꯒꫭꯜ ꯃꯦꯗꯜ ꯌꯥꯟꯕꯖꯦ
ꯄꯛꯇꯣꯏꯅꯤ ꯀꯩꯅꯣꯅꯦ ꯒꯣꯜꯃꯦꯟꯗ ꯑꯅꯤ ꯅꯤꯅꯩ ꯅꯪ ꯐꯪꯗꯣꯏꯗꫭ ꯌꯅꯤꯕ꯭ꯔꯁꯤꯗꯤꯅꯦ
ꯑꯣ ꯌꯨꯅꯤꯕ꯭ꯔꯁꯇꯤ
ꯌꯨꯅꯤꯕ꯭ꯔꯁꯤꯇꯤꯗꯩ ꯑꯝ ꯄꯤꯔꯛꯑꯅꯤ ꯑꯃꯅ ꯀꫭꯂꯦꯁꯀꯤ ꯑꯃꯒ ꯑꯅꯤ ꯐꯪꯕꯅꯦ ꯒꯣꯟꯃꯦꯟꯗꯜ ꯑꯅꯤꯅꯤ ꯌꯥꯟꯈꯥꯏ ꯖꯦ
ꯅꯩꯗꫭꯏꯅꯦ
ꯃꯔꯤ ꯃꯅꯤ ꯑꯗꯣ ꯀꯥꯏꯊꯣꯛꯑ ꯆꯥꯔ ꯂꯣꯏꯔꯦ
ꯏꯌꯥꯝꯕ ꯍꯣꯏꯔꫭꯝꯖꯤꯕꯨ ꯀꯔꯤ ꯀꯔꯤ ꯍꯤꯟꯖꯥꯡ ꯅꯥꯄꯤꯅ ꯍꯥꯎꯔꯤꯒꯦꯅꯦ
ꯀꯔꯤꯕꯨ ꯍꯧꯅꯦꯒꯦ ꯍꯧꯖꯤꯛꯇꯤ ꯆꯥꯅ ꯊꯥꯛꯉꯥꯏ ꯂꯩꯔꯛꯇꯕꯅꯤꯅꯀꯣ ꯍꯋꯥꯏ ꯍꯋꯥꯏꯗ ꯑꯗꯨꯝ ꯊꯣꯡꯉ ꯂꯩꯕ ꯅꯨꯡꯇꯤꯒꯤ ꯍꯋꯥꯏ ꯊꯣꯡꯉ ꯆꯥꯕ
ꯎꯝ
ꯑꯗꯨꯅ ꯒ꯭ꯌꯥꯟ ꯇꯥꯗꯦ ꯅꯣꯏ ꯑꯗꯨꯋꯥꯏꯗꯕꯨ ꯍꯧꯖꯤꯛ ꯏꯔꯥꯡ ꯇꯧꯕ꯭ꯔꯣ
ꯏꯔꯡ ꯇꯧꯋꯦꯗꯨꯉꯥꯏ ꯀꯩ ꯀꯥꯅꯅꯤ
ꯏꯔꯥꯡꯖꯤꯅ ꯒ꯭ꯌꯥꯟ ꯑꯝ ꯇꯥꯗ꯭ꯔꯦꯅꯦ ꯇꯧꯔꯤꯖꯦ ꯊꯥꯎꯖꯨ ꯐꯪꯗꯦ ꯍꯥꯏ ꯆꯥꯅ ꯊꯛꯅꯕꯁꯨ ꯂꯩꯁꯤꯜꯂꯛꯇ꯭ꯔꯦ
ꯑꯗꯨꯕꯨꯗꯤ
ꯐꯤ ꯁꯨꯇꯤ ꯂꯣꯏ ꯊꯥꯗꯣꯛꯈ꯭ꯔꯦ ꯅꯨꯡꯉꯥꯏꯇ꯭ꯔꯣ ꯁꯦ ꯁꯨꯇꯤꯗꯣ ꯐꯪꯍꯜꯂꯛꯏꯁꯦ ꯅꯨꯡꯉꯥꯏꯔꯝꯅꯤ
ꯑꯁ ꯇꯨꯝꯕꯒ ꯆꯥꯕꯥ ꯇꯧ ꯂꯩꯔꯦ
ꯇꯨꯝꯃ ꯆꯥꯕ ꯇꯧꯔꯥ ꯁꯨꯇꯤ ꯑꯁ ꯅꯨꯡꯉꯥꯏꯈ꯭ꯔꯦ ꯌꯦ ꯇꯥꯅꯤꯉꯁꯤ
ꯍꯨ ꯍꯨ
ꯑ
ꯍꯗꯛꯀꯤ ꯆꯩꯔꯥꯎꯕꯗꯨꯕꯨ ꯏꯌꯥꯝꯅ ꯀꯔꯝꯕꯗ ꯂꯥꯎꯒꯦ
ꯑꯩꯈꯣꯏꯗꯤ ꯑꯍꯥꯟꯕꯗ
ꯑꯣ ꯅꯣꯡ ꯄꯥꯟꯕꯂꯗ ꯑꯗꯨꯅꯁꯨ ꯐꯔꯦꯔ
ꯎꯝꯃꯥ ꯎꯝꯃꯤꯌꯦ ꯑꯗꯣ ꯍꯧꯖꯤꯛꯀꯥꯟꯁꯤꯕꯨ ꯀꯣꯏꯕ ꯈꯣꯠꯄꯒ ꯆꯠꯇ꯭ꯔꯕ
ꯌꯥ ꯆꯠꯂꯨꯅꯦ ꯂꯕꯨꯨ ꯂꯝꯐꯥꯎ ꯆꯠꯄ ꯅꯠꯇꯅ ꯄꯥꯏꯔꯛꯀꯦ ꯁꯣꯔꯣꯛ ꯊꯣꯛꯎꯅꯤ ꯍꯥꯏ ꯤ ꯄꯨꯂꯤꯁꯀꯤꯅ ꯑꯃꯨꯛ ꯐꯥꯅꯤ ꯈꯣꯠꯅꯤ ꯑꯃꯃꯨꯛ ꯇꯧꯅꯤ ꯄꯩꯁꯥ ꯊꯦꯅꯤ
ꯎꯝ
ꯑꯗꯨ ꯂꯄꯨꯒꯤ ꯌꯥꯝ ꯍꯥꯡꯅꯅ
ꯍ ꯑꯗꯨꯅ ꯃꯄꯥꯟ ꯊꯣꯛꯇꯅ ꯑꯗꯨꯝ ꯂꯩꯕ
ꯑꯃꯨꯛ ꯃꯨꯛ ꯅꯣꯡꯃꯗ ꯑꯃꯨꯛ ꯃꯨꯛ ꯑꯅꯤꯔꯛ ꯁꯨꯝ ꯀꯣꯏꯕ ꯆꯠꯄ ꯍꯥꯏꯁꯦ ꯋꯥꯛꯀꯤꯡ ꯆꯦꯟꯕꯣꯏ ꯀꯩꯑꯣꯏ ꯁꯨꯝ ꯆꯠꯄ ꯅꯠꯇꯅ ꯎꯄꯥꯏ ꯂꯩꯇꯦ
ꯅꯤꯌꯥ ꯎꯝ ꯑꯗꯨꯅ ꯒꯦꯟꯗ꯭ꯔꯗꯤ ꯂꯥꯏꯔꯤꯛ ꯇꯝꯕ ꯂꯥꯏꯔꯤꯛ ꯇꯝꯃꯤꯕꯩ ꯇꯧꯒꯤꯁꯨ ꯃꯊꯛ ꯃꯔꯝ ꯈꯪꯗ꯭ꯔꯃꯤꯗ ꯇꯧꯔꯤꯁꯦ ꯃꯅꯤꯄꯨꯔꯗ ꯄꯨꯗ ꯎꯝ
ꯀꯩꯅꯣ ꯏꯌꯥꯝꯕꯩ ꯀꯥꯖꯦ ꯌꯥꯝ ꯂꯥꯡꯉꯦ ꯏꯆꯟꯅꯨꯄꯤꯒ ꯂꯩꯕ꯭ꯔꯣ
ꯁꯨ ꯂꯩꯇꯦꯅꯦ ꯁꯤꯗ ꯑꯉꯥꯡ ꯑꯅꯣꯏꯕ ꯈꯔ ꯂꯩꯌꯦ
ꯀꯩꯅꯣ ꯏꯌꯥꯝꯕꯒꯤ ꯏꯆ ꯏꯌꯥꯝꯕꯒꯤ ꯏꯆꯟꯅꯨꯄꯤ ꯑꯃ ꯕ꯭ꯔꯣꯟꯁꯟ ꯀꯧꯝ ꯂꯩ ꯍꯥꯏꯗꯅꯨ
ꯃꯤ ꯅꯣꯡꯗꯨ ꯈꯔ ꯇꯧꯔꯨꯛꯀꯟꯅꯦ
ꯑ
ꯏꯆꯟ ꯅꯨꯄꯤ ꯂꯩꯌꯦꯕ ꯑꯅꯣꯏꯕ ꯈꯔ
ꯆꯅ ꯑ ꯏꯀ ꯏꯀꯦꯟ ꯇꯦꯟꯉꯩ ꯅꯣꯏꯕ ꯗꯣꯇꯦ ꯅꯣꯏ ꯅꯣꯏꯕꯗꯣ
ꯑꯣꯏꯔꯏ ꯆꯥ ꯆꯥꯔ ꯇꯨꯝꯃ ꯀꯪꯉ ꯂꯩꯕ ꯇꯥꯡ ꯖꯂꯥꯏ ꯑꯗꯨꯅ ꯂꯥꯡꯕ
ꯍꯧꯖꯤꯛꯀꯥꯟꯁꯤꯕꯨ ꯑꯗꯨꯕꯨ ꯀꯃꯥꯏ ꯀꯃꯥꯏꯅ ꯂꯩꯂꯤꯒꯦꯅꯤ ꯃꯥꯗꯤ
ꯑꯁ ꯄꯥꯕꯣ ꯃꯥ ꯇꯨꯏꯁꯟ ꯑꯌꯨꯛꯇ ꯇꯨꯏꯁꯟꯁꯨ ꯆꯠꯇꯦ ꯑꯗꯨꯝ ꯇꯨꯝꯃꯒꯅꯦ ꯑꯗꯨ ꯉꯍꯥꯛ ꯂꯩꯔꯒ ꯑꯍꯥꯎ ꯆꯥꯁꯤ ꯑꯍꯥꯎ ꯆꯥꯁꯤ ꯇꯧꯔꯛꯑꯅꯤ ꯅꯨꯃꯤꯗꯥꯡ ꯌꯧꯕꯒ ꯑꯍꯥꯎ ꯆꯥꯁꯤꯅꯦ ꯑꯍꯥꯎ ꯆꯥꯁꯤꯅꯦ ꯇꯧꯔꯛꯑꯅꯤ ꯑꯗꯨꯒ ꯆꯥꯔꯨꯗ꯭ꯔꯒꯅ ꯑꯗꯒꯤ ꯃꯥꯒꯤ ꯌꯥꯝ ꯅꯣꯛꯅꯤꯡꯕ
ꯎꯝ
ꯃꯁꯥꯁꯤ ꯁꯦꯝꯃꯤꯃꯦꯗꯅꯅꯦ ꯅꯨꯃꯤꯗꯥꯡ ꯑꯌꯨꯛꯁꯤꯅ ꯇꯞ ꯇꯥꯃꯩ ꯆꯥꯁꯤꯜꯂꯅꯤ ꯑꯌꯨꯛꯁꯤꯗ ꯊꯟꯃꯩ ꯁꯤꯖꯤꯜꯂꯅꯤ ꯑꯗꯨꯒ ꯅꯨꯃꯤꯗꯥꯡꯖꯤꯅ ꯆꯔꯥ ꯍꯦꯜꯂꯤꯝꯅꯤ ꯀꯥꯏꯅ ꯍꯋꯥꯏ ꯈꯔ ꯐꯨꯜꯂꯒ ꯈꯔ ꯆꯥ ꯇꯧꯔꯤꯌꯦ
ꯑꯗꯨꯕꯨꯗꯤ ꯃꯣꯏ ꯅꯨꯄꯤ ꯃꯆꯥ ꯍꯧꯅꯕꯤ ꯗꯥꯏꯇꯤꯡ ꯇꯧꯖꯩꯅꯤꯅꯦ
ꯉꯥꯡꯅ ꯁꯛꯅ ꯌꯥꯕꯣꯟꯇꯦ ꯂꯣꯏꯔꯦ ꯃꯁꯥꯅꯦꯗꯥ ꯀꯩ ꯇꯔꯥꯅ ꯆꯥꯕ ꯂꯣꯏ ꯉꯝꯃꯣꯏꯗꯕ ꯃꯁꯥ ꯑꯃ ꯄꯥꯟꯁꯤꯜꯂꯒ
ꯎꯝ ꯆꯥꯎꯔꯝꯒꯅꯤꯗ
ꯆꯥꯎꯔꯄꯣꯠꯅꯤ ꯃꯥ ꯃꯥ ꯑꯃꯨ ꯃꯥ ꯂꯩꯔꯤꯉꯩꯁꯤꯗ ꯑꯃꯨꯛ ꯃꯥꯒꯤ ꯃꯃꯥꯟꯅꯕꯤ ꯑꯅꯤ ꯑꯃꯁꯨ ꯂꯥꯛꯑꯦ ꯃꯥꯒ ꯆꯞ ꯃꯥꯟꯅꯕ
ꯑꯁ ꯏꯃꯥꯥꯏꯄꯦꯝꯃꯥ
ꯑꯗꯨꯒ ꯅꯣꯡꯉꯥꯟꯗ ꯅꯨꯃꯤꯠ ꯇꯥꯐꯥꯎ ꯒꯦꯝ ꯁꯥꯅ ꯂꯩꯔꯦ
ꯑꯣ ꯃꯣꯏ ꯑꯍꯨꯝ ꯄꯥꯔ
ꯎꯝ
ꯑꯗꯨꯕꯨꯗꯤ ꯂꯩꯕꯥꯛꯀꯤ ꯏꯔꯥꯡꯁꯤꯅ ꯇꯧꯔꯤꯅꯤꯅꯦ
ꯃꯥꯅꯤ ꯁ꯭ꯀꯨꯜ ꯁꯨꯇꯤ ꯊꯥꯗꯣꯛꯈ꯭ꯔꯦ ꯑꯗꯨꯅꯗꯤ ꯃꯣꯏꯁꯤꯗ ꯂꯦꯝꯃꯒ ꯂꯩꯔꯦ
ꯏꯌꯥꯝꯕꯍꯣꯏꯅꯒ ꯋꯥꯔꯛꯄ ꯆꯪꯗ꯭ꯔꯕꯅꯦ ꯍꯥꯏꯁꯤꯕꯣ
ꯀꯗꯥꯏꯗꯒꯤꯅꯣꯗꯥ ꯋꯥꯠꯔꯛꯄꯒ ꯌꯥꯕꯣ ꯅꯠꯇꯦ ꯃꯣꯏꯅ ꯑꯣꯏꯅ ꯁꯥꯎꯖꯤꯜꯂꯛꯄꯤꯅꯤ ꯍꯧꯖꯤꯛ ꯑꯉꯥꯡꯗ ꯋꯥꯔꯛꯄ ꯌꯥꯗꯦꯕ ꯑꯉꯥꯡ ꯋꯥꯔꯛꯎꯔꯒꯅꯦ ꯑꯉꯥꯡ ꯋꯥꯔꯛꯎꯔꯒ ꯑꯉꯥꯡ ꯋꯥꯔꯛꯏꯕ ꯃꯤꯗꯨꯗ ꯑꯣꯏꯅ ꯗꯁꯥ ꯇꯥꯕ
ꯑꯗꯨꯕꯨꯗꯤ
ꯑꯗꯨꯅ ꯀꯔꯥꯏꯗꯒꯤ ꯑꯉꯥꯡꯒ ꯉꯥꯡꯉꯨ ꯌꯥꯕ ꯅꯠꯇꯦ ꯂꯥꯏꯔꯤꯛꯀ ꯇꯥꯛꯆꯜꯂꯒ ꯑꯉꯥꯡꯒ ꯉꯥꯡꯉꯨꯔꯕ ꯑꯣ ꯑꯩꯒꯤ ꯑꯣꯏꯅ ꯑꯗꯨꯝ ꯈꯣꯇꯤ ꯆꯥꯔꯦ ꯑꯉꯥꯡꯗꯨꯅ ꯍꯥꯏꯔꯤꯃꯩ ꯌꯥꯗꯣꯕ ꯃꯥꯅ ꯂꯥꯏꯔꯤꯛ ꯄꯥꯒꯦ ꯁꯅꯨ ꯄꯥꯔꯣꯏꯒꯦ ꯇꯨꯝꯒꯦ ꯇꯨꯝꯖꯁꯅꯨ ꯑꯩꯒꯤ ꯍꯥꯏꯕꯨ ꯑꯗꯨꯝ ꯐꯝꯃ ꯁꯪꯕ ꯃꯥꯥꯟꯅ ꯇꯣꯛꯑꯁꯤ ꯍꯥꯏ ꯀꯥꯟꯗ ꯍꯣꯏ ꯍꯥꯏꯔꯒ ꯂꯥꯛꯄ ꯑꯗꯨꯝ ꯈ꯭ꯋꯥꯏ ꯐꯔꯤꯁ
ꯁꯋꯥꯏ ꯑꯉꯥꯡ ꯇꯧꯗꯅꯕ ꯁꯦꯡꯕꯤꯕꯒ ꯆꯞ ꯃꯥꯟꯅꯔꯦꯅꯦ
ꯎꯝ ꯒ꯭ꯌꯥꯟ ꯇꯥꯗꯦꯕ ꯍꯧꯖꯤꯛꯀꯥꯟ ꯑꯉꯥꯡꯁꯤꯡꯁꯦ ꯍꯥꯏꯅ ꯉꯥꯡꯅꯕ ꯇꯥꯗꯦ ꯃꯣꯏꯅ ꯉꯥꯡꯕꯗꯨ ꯆꯨꯝꯃꯦꯁꯤꯅ ꯂꯩꯅꯩꯁꯤ
ꯑꯗꯨꯗꯤ ꯏꯌꯥꯝꯕ ꯏꯆꯟꯅꯨꯄꯤꯗꯣ ꯑꯁ ꯏꯟꯖꯥꯡ ꯅꯥꯄꯤꯁꯨ ꯐꯪꯗꯃꯤꯅ ꯅꯣꯏꯒ ꯅꯣꯏꯔꯦ ꯍꯋꯥꯏ ꯆꯦꯡꯋꯥꯏ ꯍꯦꯛꯇ ꯆꯥꯔꯝꯃꯅꯤꯗꯣ
ꯑꯦꯁ ꯍꯋꯥꯏꯁꯤꯅꯤ ꯃꯥꯅ ꯄꯥꯝꯅꯥ ꯁꯦꯠꯂꯤꯖꯤ ꯍꯋꯥꯏ ꯌꯥꯥꯕꯗ ꯏꯃꯩ ꯏꯃꯥ ꯅꯣꯡꯉꯥꯟꯅꯤꯡ ꯢꯇꯥꯎꯗꯤ ꯍꯋꯥꯏꯗ ꯊꯣꯛꯏꯕꯗꯣ ꯍꯧꯖꯤꯛꯇꯤ ꯏꯟꯁꯥꯡ ꯅꯥꯄꯤ ꯐꯪꯗ꯭ꯔꯕꯅꯤꯅ ꯑ ꯍꯥꯎ ꯋꯥꯥꯏꯁꯤꯖꯨ ꯃꯥ ꯂꯧꯍꯜꯂꯤꯁꯤ ꯍꯋꯥꯏ ꯌꯥꯝꯃꯜꯂꯁꯨ ꯃꯣ ꯅꯨꯡꯇꯤꯒꯤ ꯑꯃꯨꯛ ꯌꯦꯟꯊꯣꯡꯕ ꯑꯃꯨꯛ ꯄꯤꯖꯩꯅꯤꯗꯣ
ꯎꯝ
ꯑꯗꯨꯅꯗꯤ ꯅꯣꯏꯔꯦ ꯐꯖꯅ ꯅꯨꯡꯉꯥꯏꯔꯅꯤ ꯃꯥꯅ ꯍꯌꯦꯡ ꯂꯩꯔꯨꯕ ꯃꯐꯝꯗꯨꯗꯤ
ꯍꯨ ꯍꯨ ꯍꯨ
ꯃꯥꯅ ꯃꯥꯅ ꯑꯣꯠꯇꯣꯔꯤ
ꯆꯨꯝꯃꯤꯅꯦ ꯑꯗꯨꯕꯨꯗꯤ ꯏꯌꯥꯝꯕ ꯍꯣꯏꯔꯣꯝꯗꯒꯗꯤ ꯌꯦꯟꯒꯁꯦ ꯁꯤꯕꯨ ꯀꯌꯥ ꯀꯌꯥ ꯄꯤꯅꯔꯤꯒꯦ ꯎ
ꯑꯁ ꯍꯧꯖꯤꯛ ꯃꯃꯜ ꯌꯥꯝ ꯇꯥꯡꯈꯠꯄꯅꯤ ꯑꯥ ꯌꯧꯈꯔꯦ
ꯎꯝ ꯑꯣ ꯑꯁꯦꯡꯕ ꯑꯁꯦꯡꯕꯗ
ꯑꯣ
ꯎꯝ ꯁꯦꯝꯗꯕꯥ ꯗꯅ ꯀꯌꯥ
ꯑꯥ
ꯁꯦꯝꯗꯕꯗꯨꯅ ꯎꯝ
ꯆꯥꯝꯃꯒ ꯃꯩꯗ꯭ꯔꯥꯃꯨꯛ ꯄꯤ ꯍꯥꯏꯕꯅꯦ
ꯎꯝ ꯑꯗꯨꯗꯤ ꯏꯌꯥꯝꯕꯗꯤ ꯂꯧꯎ ꯁꯤꯡꯎ ꯆꯠꯂꯤꯕ꯭ꯔꯥ ꯂꯧꯕꯨꯨꯛ ꯀꯨꯝꯂꯤꯕ꯭ꯔꯥ ꯀꯃꯥꯏ ꯀꯃꯥꯏ ꯇꯧꯔꯤ
ꯂꯧ ꯆꯠꯂꯤꯕꯅꯤꯅꯦ ꯂꯧꯁꯤꯖꯨꯕ ꯍꯧꯖꯤꯛꯁꯦ ꯑꯩꯈꯣꯏꯒꯤ ꯐꯧ ꯊꯥꯕ ꯌꯥꯔꯛꯄꯒꯤ ꯒꯤꯟ ꯈꯣꯏꯗꯅ ꯈꯣꯠꯇꯅ ꯀꯟꯅ ꯇꯧꯔꯤꯌꯦ ꯂꯧꯎꯁꯤꯂꯨ ꯈꯣꯏꯒꯥꯏꯕ
ꯎꯝ
ꯑꯗꯨꯅ ꯅꯣꯡ ꯇꯥꯖꯤꯜꯂꯛ ꯐꯠꯇ꯭ꯔꯤꯉꯩꯁꯤꯗ ꯈꯣꯏꯕ ꯂꯣꯏꯍꯧꯔꯒ ꯍꯌꯦꯡ ꯆꯥꯛ ꯂꯥꯡꯉꯩ ꯍꯨꯟꯖꯤꯟꯕ ꯈꯣꯠꯆꯤꯟꯕꯗꯣ ꯌꯥꯅꯕꯒꯤꯗꯃꯛꯇ ꯁꯦꯝ ꯁꯥꯗꯅ ꯇꯧꯅꯔꯤꯕꯅꯤꯅ ꯂꯧ ꯆꯠꯅꯗꯅ ꯃꯌꯥꯝꯁꯦ ꯂꯥꯡꯅ ꯇꯧꯕꯁꯤꯗꯀꯣ ꯂꯧꯕꯨ ꯀꯥꯡꯥꯁꯤꯁꯨ ꯄꯥꯛꯆꯠ ꯐꯪꯗ꯭ꯔꯕꯃꯤꯅ ꯏꯔꯥꯡ ꯇꯧꯋꯤ ꯑꯃꯨꯛ ꯊꯣꯛ ꯑꯃꯃꯨꯛ ꯇꯧ ꯑꯗꯨꯅ ꯈꯪꯗ꯭ꯔꯦꯅꯦ ꯄꯩꯁꯥꯒꯁꯦ ꯊꯣꯛꯐꯝꯗꯨꯁꯨ ꯌꯥꯝꯇ ꯂꯩꯁꯤꯜꯂꯛꯇꯕꯗꯣ ꯑꯩꯈꯣꯏꯒꯤ ꯍꯧꯖꯤꯛꯀꯥꯟꯁꯦ ꯄꯩꯁꯥ ꯇꯝꯐꯝ ꯈꯪꯉꯛꯇꯕ ꯄꯩꯁꯥ ꯊꯣꯛꯐꯝ ꯂꯩꯔꯛꯇꯕꯁꯤꯗꯅꯤ ꯋꯥꯅꯔꯤ ꯁꯤ ꯃꯌꯥꯝꯁꯦ
ꯏꯌꯥꯝꯕꯒꯤ ꯏꯆꯟꯅꯨꯨꯄꯤ ꯏꯆꯟꯅꯨꯄꯤꯁꯦ ꯈꯔ ꯄꯨꯊꯣꯛꯄꯤꯌꯨ ꯎꯝ ꯅꯪ
ꯑꯁ ꯀꯔꯥꯏꯗꯒꯤ ꯅꯥꯕꯥ ꯊꯕꯛꯀ ꯁꯨꯡꯁꯨ ꯁꯨꯍꯟꯕ ꯄꯣꯠ ꯅꯠꯇꯦꯗ ꯑꯗꯨꯝ ꯆꯥꯔ ꯇꯨꯝꯃ ꯇꯧꯔ ꯂꯩꯔꯝꯕꯅꯤ ꯁ꯭ꯀꯨꯜ ꯆꯠꯇ꯭ꯔꯃꯤꯅꯀꯣ ꯁ꯭ꯀꯨꯜ ꯆꯠꯂ ꯈꯔ ꯐꯩ ꯁ꯭ꯀꯨꯜ ꯉꯥꯏ ꯆꯠꯇ꯭ꯔꯗꯤ ꯑꯦ ꯆꯥꯔ ꯇꯨꯝꯃ ꯑꯗꯨꯝ ꯒꯦꯝ ꯈꯔ ꯁꯥꯟꯅ
ꯍꯝ ꯍꯝ ꯍꯝ
ꯎꯞꯄꯤ ꯃꯥꯜꯂꯝꯕꯅꯤ ꯍꯧꯖꯤꯛꯁꯦ
ꯎ ꯅꯣꯡꯃ ꯀꯣꯏꯊꯣꯔꯑꯅꯤ ꯌꯥꯝꯕꯣ ꯑꯩꯈꯣꯏꯔꯣꯝꯗ
ꯍꯣꯏꯅꯦ ꯀꯣꯏꯊꯣꯔꯛꯀꯦꯅꯦ ꯅꯪꯉꯣꯟꯗꯁꯨ ꯐꯣꯟ ꯊꯣꯛꯧꯗ ꯀꯨꯏꯔꯦꯅ ꯇꯧꯔꯛꯏꯗꯨꯅꯦ ꯑꯗꯨ ꯑꯗꯨꯣ ꯅꯪꯂꯤ ꯍꯧꯖꯤ ꯀꯣꯂ ꯀꯣꯂꯦꯖꯁꯨ ꯆꯠꯇ꯭ꯔꯅꯤꯅ ꯀꯩ ꯀꯩ ꯇꯧꯔ ꯂꯦꯜꯂꯤꯕ
ꯑꯦꯁ ꯀꯩꯕꯨꯨ ꯇꯧꯅꯤ ꯑꯌꯨꯛꯁꯤꯅ ꯑꯩꯈꯣꯏꯒꯤ ꯅꯅꯥꯎꯗꯤ ꯉꯜꯂꯕꯗ ꯄꯨꯡ ꯇꯔꯦꯠ ꯊꯦꯡꯡꯂꯕꯗ ꯄꯨꯡ ꯇꯔꯥ ꯍ ꯍꯥꯎ ꯍꯧꯒꯂꯅꯤ ꯆꯅꯤꯌꯥꯁ ꯣꯅꯤ ꯆꯥꯛ ꯏ ꯆꯥꯛ ꯏꯁꯤꯡ ꯊꯥꯒꯠꯂꯅꯤ ꯆꯥꯊꯣꯛꯑꯅꯤ ꯒꯦꯝ ꯁꯥꯟꯅꯔꯅꯤ ꯄꯣꯊꯥꯔꯅꯤ ꯇꯨꯡꯉꯅꯤ ꯍꯧꯒꯠꯂꯅꯤ ꯋꯥꯛꯀꯤꯡ ꯆꯠꯂꯨꯔꯅꯤ ꯍꯜꯂꯛꯑꯅꯤ ꯏꯔꯨꯖ ꯃꯠꯊꯖꯔꯅꯤ ꯂꯣꯏꯔꯒ ꯆꯥꯛꯁꯤꯡ ꯊꯣꯡꯉꯅꯤ ꯆꯥꯊꯣꯛꯑꯅꯤ ꯌꯦꯦꯕꯨꯡ ꯁꯥꯟꯅꯔꯅꯤꯗꯤ ꯇꯨꯝꯕꯗ꯭ꯔꯃ ꯍꯧꯒꯠꯂꯅꯤ ꯅꯣꯡꯃꯒꯤ ꯀꯥꯏꯕ ꯌꯥꯗꯕ ꯉꯅꯥꯎꯒꯤ ꯔꯨꯇꯤꯤꯟꯅꯤ
ꯐꯖꯔꯤꯅꯦ ꯍꯥꯏꯔꯤꯁꯤꯗꯤ ꯁꯥꯇ꯭ꯔ ꯑꯃꯒꯤ ꯃꯊꯧꯅꯤ ꯅꯪ ꯇꯣꯏꯗꯣ
ꯃꯥꯅꯤ ꯍꯥꯏꯗꯤ ꯐꯣꯟꯁꯤꯗ ꯑꯩꯈꯣꯏꯒꯤ ꯇꯥꯟꯁꯤꯟꯕ ꯌꯥꯕ ꯅꯣꯂꯦꯖ ꯃꯌꯥꯝꯁꯦꯗꯅ ꯍꯟꯗꯛ ꯐꯣꯟ ꯄꯥꯏꯕꯕꯁꯤꯁꯤꯗ ꯀꯥꯟꯅꯕ ꯈꯪꯉꯛꯄ ꯍꯥꯏꯇꯥꯔꯦ
ꯑꯣꯀꯦ ꯍꯣꯏ ꯑꯗꯨꯗꯤ ꯑꯃꯨꯛ ꯊꯝꯃꯒ ꯑꯃꯨꯛ ꯇꯧꯔꯛꯀꯦ
ꯍ ꯌꯥ ꯎ
ꯐꯨꯁ